ꯍꯜꯂꯣ
ꯎꯝ
ꯍꯌꯦꯡꯁꯤꯕ ꯊꯕꯛꯀ ꯂꯩꯕ꯭ꯔꯣ ꯅꯪꯕꯣ
ꯊꯕꯛꯁꯦ ꯑꯩ ꯍꯌꯦꯡ ꯑ ꯎꯁꯣꯞ ꯕꯥꯇꯣꯟ ꯇꯧꯔꯛꯄ ꯆꯠꯀꯗꯕ ꯑꯃꯗꯤ ꯂꯩ ꯑꯗꯣ ꯀꯔꯝꯕ ꯅꯨꯡꯊꯤꯟꯒꯤꯔꯣ ꯑꯌꯨꯛꯀꯤꯔꯣ ꯑꯗꯩ ꯀꯔꯝꯕꯒꯤꯅꯣ ꯊꯕꯛ ꯍꯪꯉꯛꯏꯗꯨꯕꯣ
ꯆꯠꯄꯒꯤꯕꯨꯗꯤ ꯃꯇꯝ ꯑꯃꯗ ꯍꯦꯛꯇ ꯆꯠꯄ ꯌꯥꯏꯑꯦꯕꯀꯣ ꯑꯗꯨꯏꯁꯨ ꯑꯩꯅ ꯄꯥꯝꯕꯗꯤ ꯑꯌꯨꯛ ꯉꯟꯇꯥ ꯆꯠꯂꯨꯔꯒ ꯅꯨꯡꯁꯥꯒ ꯌꯥꯝ ꯀꯟꯅ ꯁꯥꯗ꯭ꯔꯤꯉꯩꯗ ꯆꯠꯍꯧꯔꯒꯀꯣ ꯑꯗꯨꯒ ꯑꯗꯨꯝ ꯍꯜꯂꯛꯄꯗꯣ ꯄꯥꯝꯃꯦꯕ ꯄꯣꯠ ꯌꯥꯝꯅ ꯂꯩꯗꯧꯕꯗꯤ ꯅꯠꯇꯦꯕ ꯑꯩꯅ ꯁ꯭ꯋꯥꯏꯗꯒꯤ ꯁꯨꯝ ꯁꯦꯟꯒꯨꯝꯕ ꯀꯩꯒꯨꯝꯕ ꯁꯨꯝ ꯂꯩꯕꯗꯣ ꯃꯃꯜꯁꯨ ꯁꯨꯝ ꯍꯦꯟꯒꯠꯂꯤ ꯑꯗꯨꯗꯨꯅ ꯑꯩꯅ ꯕꯖꯥꯔꯗ ꯆꯠꯂꯒ ꯗꯥꯏꯔꯦꯛ ꯑꯣꯏꯅ ꯑꯥꯗꯒꯤ ꯂꯩꯅꯤꯡꯕ ꯄꯣꯠꯇꯣ ꯃꯃꯜ ꯈꯤꯇꯪꯁꯨ ꯀꯩꯅꯣ ꯇꯧꯅꯤꯡꯗꯅ ꯇꯥꯔꯛꯀꯅꯤꯗꯅ ꯑꯗꯒꯤ ꯃꯈꯜ ꯃꯊꯦꯜ ꯁꯨꯅꯁꯨ ꯑꯩꯅ ꯄꯥꯝꯕ ꯍꯥꯏꯇꯥꯔꯦ ꯍꯩ ꯔꯥ ꯑꯃꯐꯛ ꯆꯥꯅꯤꯡꯉꯥꯏ ꯂꯩꯇꯦ ꯑꯩ ꯀꯨꯏꯔꯦ ꯍꯟꯗꯛ ꯆꯥꯗꯕ ꯑꯗꯒꯤ ꯑꯗꯨꯗꯨꯒꯤ ꯇꯧꯔꯒ ꯎꯝ ꯑꯥꯗꯒꯤ ꯇꯧꯔ ꯂꯩꯔꯒ ꯈꯔ ꯈꯔ ꯆꯥꯗ꯭ꯔꯗꯤ ꯑꯩ ꯏꯁꯥꯥꯁꯦ ꯌꯥꯗ꯭ꯔꯦꯕꯀꯣ ꯑꯗꯨꯗꯨꯒꯤ ꯅꯪ ꯁꯪꯉꯒꯗꯤ ꯆꯠꯃꯤꯟꯅꯕ ꯌꯥꯒꯗ꯭ꯔꯥ ꯍꯥꯏꯅ ꯍꯪꯉꯛꯏꯕ
ꯌꯥꯏ ꯀꯪꯍꯜꯂꯕ ꯍꯦꯛ ꯆꯠꯂ ꯂꯣꯏꯔ ꯑꯩ ꯏꯀꯥꯎꯕꯨ ꯀꯥꯎꯋꯦ ꯍꯌꯦꯡꯁꯦ ꯅꯣꯡꯃꯥꯏꯖꯤꯡꯅꯤꯅꯦ ꯑꯗꯨꯗꯤ ꯅꯣꯡꯃꯥꯏꯖꯤꯡ ꯀꯩꯊꯦꯜꯒꯤꯁꯨ ꯀꯩ ꯀꯩꯅꯣ ꯑꯗꯩ ꯏꯟꯖꯥꯡ ꯅꯥꯄꯤ ꯑꯗꯒꯤ ꯁꯨꯝ ꯐꯤꯔꯣꯟꯁꯨ ꯈꯔ ꯑꯗꯨꯝ ꯌꯦꯡꯉꯛ ꯌꯥꯔꯦ ꯅꯣꯡꯃꯥꯏꯖꯤꯡ ꯑꯣꯏ ꯂꯩꯔꯝꯃꯦ ꯆꯞ ꯆꯥꯔꯦ
ꯌꯥꯔꯦ ꯑꯗꯨꯅꯦ ꯆꯞ ꯆꯥꯔꯦ ꯑꯗꯨꯃꯥꯏꯅ ꯇꯧꯔꯒ ꯌꯦꯡꯉꯛꯑꯁꯦ ꯑꯗꯨ ꯆꯠꯁꯦꯅ ꯈꯟꯅꯔꯒꯗꯤꯀꯣ ꯏꯕꯥꯅꯤꯁꯦ ꯄꯨꯡ ꯀꯌꯥ ꯑꯗꯨꯋꯥꯏꯗꯗꯤ ꯆꯠꯁꯤꯒꯦ ꯑꯗꯨꯝ ꯍꯥꯏꯔꯛꯎꯅꯦ ꯑꯗꯨꯝꯇ
ꯄꯨꯡꯁꯦ ꯌꯥꯝꯅ ꯉꯟ ꯍꯥꯏꯕꯗꯤ ꯉꯟꯅ ꯆꯠꯂꯒꯁꯨ ꯅꯨꯡꯉꯥꯏꯔꯣꯏ ꯑꯗꯣ ꯄꯨꯡꯅꯦ ꯅꯤꯄꯥꯟꯒꯤ ꯃꯌꯥ ꯑꯩꯈꯣꯏꯒꯤ ꯊꯪꯅꯕꯗ ꯇꯔꯦꯠ ꯃꯈꯥꯏ ꯃꯇꯨꯡ ꯇꯔꯦꯠ ꯃꯈꯥꯏꯗꯅꯤ ꯅꯤꯄꯥꯟꯕꯨꯛꯀꯤ ꯃꯅꯨꯡꯁꯤꯗ ꯆꯠꯁꯤꯔꯣ
ꯑꯗꯨꯗꯤ ꯈꯛꯇꯪ ꯊꯦꯡꯃꯜꯂꯦ ꯅꯪꯁꯨ ꯑꯃꯨꯛ ꯍꯜꯂꯛꯑꯒ ꯎꯁꯣꯞ ꯆꯠꯅꯤꯅ ꯍꯥꯏꯕꯅꯤꯅ ꯍꯥꯏꯅ ꯈꯜꯂꯤꯁꯤꯅ ꯄꯨꯡ ꯇꯔꯨꯛ ꯃꯈꯥꯏ ꯑꯗꯨꯋꯥꯢꯗ ꯆꯠꯂꯒ ꯄꯨꯡ ꯃꯥꯄꯟ ꯑꯗꯨꯋꯥꯏꯗ ꯍꯜꯂꯛꯄꯗꯤ ꯌꯥꯅꯤꯗꯅ ꯑꯗꯨ ꯇꯥꯔꯗꯤ ꯅꯪ ꯢꯅꯪ ꯅꯪꯅꯗꯔꯣ ꯃꯥꯄꯟꯗ ꯍꯜꯂꯛꯑꯒꯗꯤ ꯅꯪꯁꯨ ꯂꯣꯏꯁꯟ ꯈꯣꯝꯖꯟꯕ ꯏꯔꯨꯖ ꯃꯥꯏꯊꯖꯕ ꯍꯥꯏꯕ ꯑꯃꯁꯨ ꯂꯩ ꯑꯗꯒꯤ ꯎꯁꯣꯞ ꯆꯠꯇꯨꯢꯅꯤꯅ ꯐꯩꯖꯣꯝ ꯀꯩꯀꯥ ꯁꯦꯠꯄ ꯈꯣꯠꯄ ꯍꯥꯏꯕ ꯑꯃꯁꯨ ꯂꯩ ꯑꯗꯨꯗꯨꯅ ꯑꯗꯨꯝ ꯃꯇꯝ ꯂꯧꯅꯤ ꯃꯥꯄꯜ ꯑꯗꯨꯋꯥꯏꯗ ꯍꯜꯂꯛꯄ ꯊꯦꯡꯑꯕꯗ ꯃꯥꯄꯜ ꯃꯈꯥꯏ ꯑꯗꯨꯋꯥꯏꯐꯧꯗꯤ ꯌꯥꯏꯗꯅ ꯎꯁꯣꯞ ꯍꯥꯏꯖꯕꯩ ꯋꯥꯅꯦꯕ ꯑꯗꯨꯝ ꯄꯨꯡ ꯇꯔꯥꯃꯥꯊꯣꯏ ꯑꯗꯨꯋꯥꯏꯗ ꯑꯗꯨꯝ ꯇꯥꯅꯦꯕ ꯅꯪꯅ ꯄꯨꯡ ꯑꯃ ꯃꯈꯥꯏꯃꯨꯛꯀꯤ ꯆꯥꯡꯗꯣ ꯏꯔꯨꯖ ꯃꯥꯏꯊꯥꯖꯕ ꯂꯣꯏꯁꯥꯟ ꯈꯥꯝꯖꯟꯕꯗ ꯆꯪꯉꯒꯁꯨ ꯀꯣ ꯃꯄꯥꯜ ꯃꯈꯥꯏ ꯑꯗꯨꯋꯥꯏꯗ ꯆꯠꯄ ꯇꯤ ꯆꯥꯗꯧꯗꯤ ꯃꯥꯜꯂꯦ ꯍꯜꯂꯛꯄꯗ ꯑꯗꯣ ꯄꯨꯡ ꯇꯔꯨꯛ ꯃꯈꯥꯏ ꯊꯦꯡꯉꯕꯗ ꯑꯗꯨꯃꯥꯏꯅ ꯆꯠꯁꯦ ꯑꯩ ꯑꯗꯨ ꯄꯥꯝꯃꯦ
ꯑꯝ ꯌꯥꯢꯌꯦ ꯑꯗꯨꯒꯤ ꯇꯥꯏꯃꯤꯡꯗꯣ ꯆꯠꯂꯁꯦ ꯑꯗꯨꯝ ꯑꯗꯨꯒ ꯑꯩꯁꯨ ꯍꯜꯂꯛꯑꯒ ꯑꯗꯨꯝ ꯀꯩꯅꯣ ꯎꯁꯣꯞꯇꯨꯕꯨꯗꯤ ꯑꯗꯨꯝ ꯀꯩꯅꯣ ꯇꯧꯅꯤꯗ ꯑꯩꯈꯣꯏꯁꯤ ꯌꯨꯝ ꯃꯅꯥꯛ ꯈꯔ ꯅꯛꯁꯨ ꯅꯛ ꯅꯛꯄꯅꯤꯅ ꯑꯗꯒꯤ ꯑꯃꯨꯛ ꯍꯌꯦꯡꯁꯦ ꯃꯣꯏꯒꯤ ꯎꯁꯣꯞꯇꯨꯁꯨ ꯃꯤꯗꯤ ꯑꯗꯨꯝ ꯌꯥꯝꯒꯦ ꯍꯥꯏꯔꯅꯤ ꯑꯩꯅ ꯁꯨꯝ ꯈꯟꯕꯗ ꯃꯣꯏꯒꯤꯗꯣ ꯃꯤ ꯑꯗꯨꯝ ꯆꯅꯤ ꯆꯍꯨꯝꯃꯨꯛꯇꯤ ꯆꯥꯗꯧ ꯃꯥꯜꯂꯦ ꯃꯣꯏ ꯎꯁꯨꯞꯇꯣ ꯑꯗꯣ ꯃꯤ ꯌꯥꯝꯃꯛꯄꯅꯤꯅ ꯃꯇꯝꯁꯨ ꯈꯤꯇꯪ ꯀꯨꯏꯊꯔꯛꯄ ꯌꯥꯏ ꯑꯗꯨꯝ ꯌꯥꯅꯤ ꯑꯗꯨ ꯀꯩꯅꯣ ꯇꯧꯋꯦ ꯉꯥ ꯇꯪꯕꯅꯦ ꯍꯌꯦꯡꯗꯤ ꯉꯥꯥꯛ ꯈꯔ ꯌꯥꯝ ꯆꯥ ꯌꯥꯔꯦ ꯆꯥꯗꯕ ꯍꯥꯏꯕꯗꯤ ꯌꯨꯝꯗꯕꯨꯗꯤ ꯄꯪꯗꯣꯡ ꯊꯣꯡꯅ ꯆꯥꯖꯕꯀꯣ ꯑꯩꯈꯣꯏꯒꯤ ꯑꯗꯨꯝꯕ ꯎꯁꯣꯞꯀꯤ ꯑꯗꯒꯤ ꯊꯧꯔꯝꯒꯤ ꯁꯨꯝ ꯊꯣꯛꯑꯀꯥꯟꯗ ꯂꯩꯅ ꯆꯠ ꯆꯥꯛꯆꯥ ꯍꯩꯖꯥꯟꯅꯕꯒꯤ ꯑꯗꯨ ꯑꯆꯧꯕ ꯉꯥ ꯑꯗꯨꯃꯥꯏꯅ ꯇꯧꯔ ꯊꯣꯡ ꯂꯥꯛꯇꯕꯗꯨꯗꯤ ꯑꯗꯨꯝ ꯍꯟꯗꯛꯁꯤꯗꯤ ꯑꯃꯨꯛ ꯕꯥꯇꯣꯟ ꯅꯨꯡꯇꯣꯟꯗꯣ ꯈꯔ ꯂꯠꯂꯕꯅꯤꯅ ꯀꯌꯥ ꯆꯥꯗ꯭ꯔꯦ ꯌꯨꯝꯗꯕꯨꯗꯤ ꯄꯪꯁꯥ ꯆꯥꯕ ꯑꯗꯣ ꯑꯗꯨ ꯊꯧꯗꯣꯛꯀꯤ ꯃꯌꯥꯝ ꯊꯣꯡꯕꯒꯤ ꯉꯥ ꯍꯌꯦꯡꯗꯤ ꯐꯖꯅ ꯆꯠꯊ ꯌꯥꯔꯦ
ꯎꯝ ꯅꯪꯅꯗꯤ ꯍꯔꯥꯎꯔꯤ ꯐꯖꯅ ꯆꯠꯊ ꯌꯥꯔꯦꯅ ꯅꯁꯥꯗꯨꯅ ꯅꯣꯡꯃ ꯅꯣꯡꯃꯒꯤ ꯁꯨꯝ ꯅꯩꯈꯠꯂꯛꯏ ꯑꯗꯨꯗꯨꯒ ꯐꯖꯅ ꯆꯠꯊꯕꯒꯁꯨ ꯍꯥꯏꯔꯛꯏꯌꯦ ꯈꯔ ꯈꯔ ꯌꯦꯡꯉ ꯆꯥꯒꯦ ꯍꯥꯏꯔꯒ ꯆꯥꯎ ꯍꯥꯏꯔꯒ
ꯑꯁ ꯑꯗꯨ ꯍꯥꯏꯔꯒ ꯑꯃꯨꯛꯁꯨ ꯇꯜꯂꯛꯏꯅꯤꯅꯦ ꯍꯧꯖꯤꯛ ꯑꯌꯨꯛꯀꯤ ꯆꯥꯔꯒꯨꯝꯁꯤꯔ ꯈꯪꯗꯦ ꯅꯠꯇ꯭ꯔꯒ ꯑꯥ ꯆꯥꯛꯁꯦ ꯈꯤꯇꯪ ꯈꯛꯇ‌ꯦꯡꯀꯣꯠꯇ ꯍꯥꯞꯄꯦꯅ ꯏꯟꯖꯥꯡ ꯃꯊꯛ ꯈꯛꯇꯧꯔꯒ ꯑꯗꯨꯝ ꯄꯩꯈꯥ ꯊꯥꯕꯒꯤ ꯆꯠꯄꯒꯤ ꯑꯩꯈꯣꯏ ꯆꯥꯛ ꯆꯥꯔꯝꯗꯥꯏꯒꯤꯗꯣ ꯑꯗꯨ ꯆꯥꯛ ꯆꯥꯛ ꯆꯥꯕꯗ ꯑꯗꯨꯗ ꯈꯤꯇꯪ ꯑꯣꯏꯅ ꯆꯥꯔꯒ ꯆꯠꯂꯁꯤꯔꯥ ꯈꯪꯗꯦ
ꯍꯣꯏ ꯆꯥꯗꯕꯗꯤ ꯌꯥꯗꯦꯕꯀꯣ ꯆꯥꯎꯕꯀꯣ ꯆꯥꯕꯗꯨꯗ ꯅꯪꯒꯤ ꯆꯥꯛꯇꯨꯒꯤ ꯃꯥꯒꯤ ꯆꯥꯡꯗꯣ ꯅꯪꯅ ꯍꯥꯟꯅ ꯆꯥꯔꯝꯕ ꯆꯥꯡꯗꯨꯗꯒꯤ ꯄꯨꯔꯥ ꯍꯦꯛꯇ ꯀꯛꯊꯠꯄꯗꯤ ꯌꯥꯔꫭꯏꯕ ꯈꯔ ꯍꯟꯊꯔꯒ ꯆꯥꯔꯒ ꯑꯗꯒꯤ ꯍꯟꯖꯥꯡꯒꯨꯝꯕꯅ ꯈꯔ ꯅꯝꯅ ꯑꯗꯩ ꯄꯨꯛ ꯊꯅꯅꯕꯒꯤꯗꯃꯛꯇꯗꯤ ꯃꯅꯥ ꯃꯁꯤꯡ ꯀꯔꯤ ꯀꯔꯥ ꯃꯌꯥꯝꯗꯨꯅꯪ ꯀꯣꯠꯇꯅ ꯆꯥꯔꯒ ꯍꯤꯟꯖꯥꯡꯅ ꯅꯝꯍꯜꯂꯒ ꯑꯗꯨꯃꯥꯏꯅ ꯇꯧꯔꯒ ꯆꯥꯎ ꯍꯥꯏꯕ ꯑꯗꯨꯅꯤꯗ ꯆꯥꯛꯇꯨꯅ ꯍꯦꯟꯅ ꯅꯝꯃꯒ ꯆꯥꯕꯗꯣ ꯑꯗꯨꯗꯨꯅꯦꯕ ꯍꯛꯆꯥꯡꯁꯦ ꯑꯗꯨꯝ ꯆꯥꯎꯈꯠꯂꯛꯄ ꯍꯦꯜꯂꯤꯁꯦ ꯑꯗꯨꯅ ꯈꯤꯇꯪ ꯅꯁꯥꯅ ꯁꯦꯝꯖꯧ ꯍꯥꯏꯇꯥꯔꯦ
ꯃꯥꯅꯦ ꯑꯗꯨꯃꯥꯏꯅ ꯇꯧꯔꯒꯦ ꯑꯗꯨꯒ ꯑꯁꯪ ꯑꯃꯥꯟꯁꯨ ꯈꯔ ꯀꯣꯠꯇꯅ ꯈꯣꯠꯇꯅ ꯆꯥꯔꯒꯦ ꯑꯗꯨꯒ ꯊꯥꯎ ꯑꯣꯏꯕꯒꯤ ꯁꯔꯨꯛꯁꯦ ꯍꯥꯏꯇꯥꯔꯦ ꯑꯩꯈꯣꯏꯒꯤ ꯌꯥꯔꯤꯕ ꯃꯈꯩ ꯍꯣꯏ ꯌꯨꯝꯗ ꯁꯨꯝ ꯏꯆꯝ ꯆꯝꯅ ꯊꯥꯎ ꯉꯧꯔ ꯊꯣꯡꯕꯁꯤꯕꯨꯗꯤ ꯀꯩꯁꯨ ꯀꯥꯏꯗ꯭ꯔꯦ ꯑꯩꯈꯣꯏꯅ ꯍꯣꯇꯦꯜꯒꯤ ꯕꯣꯔꯥ ꯅꯨꯡꯂꯥ ꯆꯥꯕ ꯑꯗꯒꯤ ꯑꯩꯈꯣꯏꯒꯤ ꯑꯗꯒꯤ ꯐꯥꯁ ꯐꯨꯗꯀꯤ ꯑꯗꯒꯤ ꯑꯁꯤꯒꯨꯝꯕ ꯄꯣꯠꯆꯩ ꯆꯥꯕꯁꯤꯅ ꯌꯥꯝ ꯀꯤꯔꯤꯁꯦ ꯁꯤꯒꯨꯝꯕꯁꯤꯗꯤ ꯌꯥꯝꯜꯂꯦꯗ ꯑꯩ ꯍꯥꯟꯅꯒꯤ ꯆꯔꯝꯕ ꯑꯗꯨꯃꯥꯏꯅꯗꯤ ꯇꯧꯗ꯭ꯔꯦ ꯍꯗꯛꯇꯤ
ꯑꯗꯨꯅꯤ ꯑꯗꯩ ꯅꯪꯗꯤ ꯁꯥꯁꯨ ꯌꯥꯝ ꯄꯥꯝꯃꯤ ꯑꯗ ꯁꯥꯒꯨꯝꯕꯗꯨꯗꯤ ꯌꯥꯔꯤꯈꯩꯗꯤ ꯍꯣꯏ ꯆꯥꯅꯣ ꯍꯥꯏꯕꯗꯤ ꯅꯠꯇꯦꯀꯣ ꯑꯩꯈꯣꯏꯁꯨ ꯑꯗꯨꯝ ꯆꯥꯁꯤꯉꯥꯏ ꯑꯗꯨꯝ ꯑꯗꯨꯕꯨ ꯌꯥꯝꯅ ꯆꯥꯗꯕꯤꯗ ꯃꯥꯒꯤ ꯆꯥꯡꯗꯣ ꯍꯟꯊꯔꯒ ꯃꯇꯝ ꯑꯅꯤ ꯑꯍꯨꯝ ꯆꯥꯔꯒ ꯑꯗꯨꯝ ꯄꯦꯟꯊꯣꯛꯄ ꯍꯥꯏꯇꯥꯔꯦ ꯈꯔ ꯍꯩꯇꯥꯔꯦ ꯄꯦꯟꯊꯣꯛꯄ ꯆꯥꯅꯤꯡꯉꯒꯁꯨ ꯈꯔ ꯈꯥꯡ ꯇꯥꯔꯦ ꯍꯛꯆꯥꯡꯗꯨ ꯈꯤꯇꯪ ꯃꯌꯦꯡ ꯇꯥꯅꯕ
ꯎꯝ
ꯑꯗꯨꯅ ꯍꯛꯆꯥꯡꯗ ꯁꯨꯝ ꯆꯥꯎꯈꯠꯂꯛꯑꯒꯗꯤ ꯁꯨꯝ ꯍꯧꯖꯤꯛꯀꯥꯟꯒꯤ ꯂꯥꯏꯅꯥꯁꯤ ꯃꯈꯟ ꯃꯈꯟ ꯃꯌꯥꯅꯤꯗꯅ ꯑꯩꯈꯣꯏ ꯀꯤꯔꯦ ꯑꯗꯨꯅ ꯏꯁꯥꯥꯁꯦꯕꯨꯨꯡꯉ ꯑꯗꯒꯤ ꯃꯅꯥ ꯃꯁꯤꯡꯒꯁꯦ ꯂꯩꯕ ꯃꯇꯝꯗꯅꯦ ꯑꯐꯕꯒ ꯈꯜꯂꯒ ꯂꯩꯇꯧ ꯇꯜꯂꯦꯕ ꯍꯥꯔ ꯃꯌꯥꯝꯁꯤꯅ ꯂꯩꯕ ꯍꯥꯞꯇꯕ ꯑꯝꯇ ꯂꯩꯇ꯭ꯔꯕꯅꯤꯅꯅꯦ ꯆꯥꯗꯧꯕꯕꯨ ꯇꯜꯂꯦꯕ ꯁꯦꯡꯅ ꯍꯥꯏꯔ ꯀꯥꯟꯗ
ꯎꯝ ꯆꯨꯝꯃꯦ ꯑꯗꯨꯁꯨ ꯂꯣꯏꯅꯃꯛ ꯆꯨꯝꯃꯦ ꯑꯗꯣ ꯍꯌꯦꯡꯅꯦ ꯑꯩꯈꯣꯏ ꯕꯖꯥꯔ ꯆꯠꯄꯒꯤꯗꯣ ꯑꯩ ꯀꯩꯅꯣ ꯇꯧ ꯇꯥꯔꯦ ꯍꯧꯖꯤꯛꯇꯤ ꯌꯥꯝ ꯁꯥꯔꯕꯅꯤꯅ ꯑꯩ ꯍꯥꯄꯦꯟꯗꯣ ꯑ ꯑꯃꯕꯨꯗꯤ ꯁꯨꯝ ꯀꯨꯏꯅ ꯁ‌ꯦꯠꯂꯛꯄ ꯌꯥꯒꯗ꯭ꯔꯦ ꯑꯅꯤ ꯑꯃꯗꯤ ꯂꯩꯔꯤꯕꯗꯣ ꯑꯩ ꯍꯌꯦꯡꯁꯦ ꯍꯥꯄꯦꯟ ꯑꯃꯁꯨ ꯑꯗꯒꯤ ꯐꯨꯔꯤꯠ ꯑꯃ ꯑꯩꯈꯣꯏꯒꯤ ꯈꯔꯥ ꯈꯤꯇꯪ ꯀꯣꯝꯂꯞ ꯁꯥꯔꯔꯕ ꯇꯧꯕ ꯑꯃꯁꯨ ꯂꯩꯔꯛꯀꯦꯗꯤ ꯈꯜꯂꯦ ꯑꯗꯨꯒ ꯀꯩꯅꯣꯒ ꯎꯝ ꯀꯩꯕ ꯑꯩꯈꯣꯏꯒꯤ ꯀꯩꯕ ꯈꯒ꯭ꯔꯥꯎ ꯀꯩꯅꯣꯗꯣ ꯑꯥ ꯐꯩꯖꯣꯝ ꯀꯩꯅꯣꯗꯣ ꯐꯩꯖꯣꯝ ꯑꯩꯈꯣꯏ ꯁꯨꯝ ꯊꯧꯗꯣꯛ ꯋꯥꯊꯣꯛ ꯑꯅꯛꯄꯒꯤꯗ ꯂꯤꯠꯄꯒꯤ ꯑꯃ ꯃꯣꯖꯥ ꯐꯨꯔꯤꯠ ꯅꯠꯇꯕ ꯀꯩꯅꯣꯗꯣ ꯀꯩ ꯍꯥꯏ ꯀꯅꯣ ꯈꯪꯗꯦ ꯑꯩꯈꯣꯏ ꯁꯣꯝꯗ ꯔꯦꯗꯤꯃꯦꯗ ꯑꯇꯨꯕ ꯑꯣꯏꯅ ꯊꯣꯛꯄ ꯄꯨꯛꯇ ꯐꯤꯈꯥꯎ ꯅꯥꯆ‌ꯦꯛ ꯌꯥꯎꯕꯗꯣ ꯑꯗꯨꯗꯣ ꯑꯗꯨꯗꯨꯁꯨ ꯂꯩꯔꯛꯑꯒꯦ
ꯎꯝ ꯍ‌ꯦ ꯑꯩꯅ ꯈꯜꯂꯤꯁꯤꯅ ꯈꯨꯗꯥꯡ ꯈꯨꯗꯥꯡ ꯌꯥꯎꯔꯒ ꯑꯃ ꯄꯨꯝꯌꯥꯠ ꯑꯇꯦꯟꯕꯗꯣ ꯑꯗꯨꯒꯤꯗꯨ ꯑꯣꯏꯅ ꯈꯜꯂꯨꯕ ꯍꯣꯏ ꯅꯪꯅ ꯍꯥꯏꯗꯨꯁꯨ ꯌꯥꯏꯌꯦ ꯑꯃ ꯀꯩꯅꯣꯗꯣ ꯅꯆꯤꯛꯇ ꯑꯩꯈꯣꯏꯒꯤ ꯐꯨꯔꯤꯈꯥꯎ ꯄꯥꯜꯂꯒ ꯑꯃꯈꯛ ꯁꯣꯔꯥꯛꯀꯨꯝꯕ ꯎꯁꯣꯞꯀꯨꯝꯕꯗꯒ ꯂꯤꯠꯄꯗꯣ ꯑꯗꯨꯗꯣ ꯑꯩꯁꯨ ꯄꯥꯝꯃꯤꯅ‌ꯦ ꯑꯩꯒꯤ ꯑꯃ ꯂꯩꯔꯝꯕꯗꯨꯗꯤ ꯁꯤꯖꯤꯟꯅꯗ꯭ꯔꯦꯕ ꯐꯤꯗꯥꯗꯣ ꯑꯩꯅ ꯄꯥꯝꯗꯕ ꯁꯥꯁꯨ ꯌꯥꯝ ꯁꯥꯕ ꯑꯣꯏꯕ ꯑꯗꯨꯒꯤ
ꯎꯝ ꯑꯁ ꯉꯁꯤꯗꯤ ꯀꯩꯅꯣ ꯇꯧꯗ꯭ꯔꯕ ꯎꯝ ꯑꯆꯥꯄꯣꯠ ꯍꯧꯗ꯭ꯔꯕ
ꯑꯩꯈꯣꯏ ꯗꯗꯥꯅ ꯍꯧꯕ ꯍꯧꯈꯔꯦ ꯑꯩ ꯉꯥꯏꯍꯥꯛ ꯂꯩꯔꯒ ꯑꯃꯨꯛ ꯑꯩ ꯑꯃꯨꯛ ꯌꯥꯎꯁꯜꯂꯅꯤ
ꯅꯣꯏꯒꯤꯗꯣ ꯍꯧ ꯍꯧꯅ ꯑꯗꯨꯝ ꯇꯥꯏꯁꯟꯕ ꯍꯧꯕ꯭ꯔꯥ ꯅꯠꯇ꯭ꯔꯒ ꯍꯧꯕ꯭ꯔꯒ ꯏꯪꯊꯍꯜꯂ ꯃꯇꯨꯡꯗ ꯇꯥꯏꯁꯜꯂꯨꯔꯣ ꯀꯃꯥꯏꯅ ꯇꯔꯤꯅꯣ ꯉꯥꯏꯍꯥꯛ ꯒꯦꯞ ꯂꯩꯔꯒ
ꯍꯧꯅ ꯍꯧꯅꯅꯦ ꯇꯥꯏꯁꯟꯕꯗꯤ ꯌꯥꯗꯦ ꯉꯥꯏꯍꯥꯛ ꯃꯥ ꯏꯪꯍꯟꯗꯣꯏꯅꯦꯕ ꯏꯪꯍꯜꯂꯀꯥꯟꯗ ꯑꯃꯨꯛ ꯑꯩꯈꯣꯏꯅ ꯆꯦꯔꯪꯗ ꯇꯧꯔꯒ ꯍꯥꯟꯖꯜꯂꯦꯗꯅꯀꯣ ꯑꯗꯨꯒ ꯑꯃꯨꯛ ꯍꯟꯖꯟꯕ ꯂꯣꯏꯔꯒ ꯑꯃꯨꯛ ꯇꯥꯏꯁꯜꯂꯦꯗꯅ ꯇꯥꯏꯁꯜꯂꯒ ꯑꯃꯨꯛ ꯑꯥ ꯀꯩꯅꯣ ꯇꯧꯗꯣꯏꯅꯦꯕ ꯎꯝ ꯃꯥꯒꯤ ꯗ꯭ꯔꯖꯟ ꯑꯃ ꯐꯥꯅꯅꯕ ꯃꯁꯤꯡ ꯇꯔꯥꯅꯤꯊꯣꯏ ꯇꯔꯥꯅꯤꯊꯣꯏꯁꯦ ꯍꯥꯜꯂ ꯍꯥꯜꯂꯒ ꯑꯃꯨꯛ ꯀꯩꯅꯣ ꯇꯧꯗꯣꯏꯅꯦꯕ ꯄꯦꯛ ꯑꯃꯃꯝ ꯃꯨꯛ ꯁꯥꯔ ꯊꯝꯗꯣꯏꯅꯦꯕ ꯑꯗꯨꯝ ꯊꯕꯛꯇꯤ ꯑꯗꯨꯝ ꯌꯥꯝꯃꯦ ꯍꯥꯏꯇꯥꯔꯦ
ꯎꯝ ꯐꯩꯌꯦ ꯀꯩꯅꯣ ꯇꯧꯔꯤꯗꯣ ꯑꯥ ꯁꯨꯝ ꯊꯕꯛꯇꯣ ꯑꯗꯨꯃꯥꯏꯅ ꯊꯕꯛ ꯂꯩꯔꯝꯃꯒ ꯁꯨꯝ ꯂꯩꯔꯛꯇꯕꯗꯅꯦꯕ ꯅꯣꯏꯅ ꯑꯃꯨꯛ ꯃꯇꯝ ꯂꯦꯟꯕ ꯑꯃꯨꯛ ꯋꯥꯗꯣꯏꯁꯦ ꯑꯗꫭ ꯁꯨꯝ ꯀꯩꯅꯣꯗꯤ ꯇꯧꯔꯝꯃꯅꯤ ꯍꯧꯕꯒꯤ ꯁꯨꯝ ꯐꯝꯖꯤꯟꯕ ꯈꯣꯠꯆꯟꯕ ꯇꯧꯕꯁꯦ ꯀꯩꯅꯣ ꯇꯧꯔꯝꯒꯅꯤ ꯑꯩꯈꯣꯏꯒꯤ ꯀꯩ ꯍꯥꯏꯅꯤ ꯈ꯭ꯋꯥꯡꯒꯤ ꯈ꯭ꯋꯥꯡꯗ ꯈꯤꯇꯪꯗꯤ ꯇꯥꯏꯅꯔꯛꯇ꯭ꯔꯣ
ꯈ꯭ꯋꯥꯡꯗ ꯇꯥꯏꯅꯕ ꯍꯥꯏꯁꯦ ꯇꯥꯏꯅꯔꯤꯅꯤꯅꯤ ꯐꯝꯖꯤꯟꯕꯒꯤ ꯊꯕꯛꯅꯤꯅ ꯍꯥꯏꯕꯗꯤ ꯃꯤꯅꯤꯠ ꯃꯪꯉꯥ ꯑꯃ ꯇꯔꯥ ꯑꯃ ꯐꯝꯃꯒ ꯇꯧꯕ ꯊꯕꯛ ꯅꯠꯇꯦꯗꯣ ꯁꯤꯗꯤ ꯄꯨꯡꯂꯣꯝꯗ ꯐꯝꯃꯛꯀꯗꯣꯏꯅꯦꯕ ꯌꯥꯝꯗ꯭ꯔꯕꯗ ꯄꯨꯡ ꯑꯍꯨꯝ ꯅꯠꯇ꯭ꯔꯒ ꯄꯨꯡ ꯃꯔꯤ ꯁꯨꯃꯥꯏꯅ ꯐꯝꯃꯦꯕꯀꯣ ꯑꯗꯨꯗꯨꯅ ꯑꯩꯈꯣꯏꯗꯥꯗꯤ ꯃꯥꯏ ꯃꯈ꯭ꯡꯁꯦ ꯅꯥꯀꯟ ꯑꯃꯕꯨ ꯄꯩꯕꯨ ꯄꯩꯔꯕꯅꯤ ꯐꯝꯕ ꯍꯦꯃꯟꯗꯅ ꯃꯥꯗꯤ ꯑꯗꯩ ꯑꯩꯈꯣꯏꯅ ꯑꯃꯨꯛ ꯍꯥꯟꯕ ꯇꯥꯏꯕ ꯀꯩꯀꯥ ꯇꯧꯕꯅꯤꯅ ꯉꯥꯏꯍꯥꯛꯇꯪ ꯍꯧꯒꯠꯂꯒ ꯉꯁꯥꯏꯐꯥꯎ ꯆꯠꯀꯦ ꯍꯥꯏꯕꯁꯨ ꯌꯥꯏꯗꯅ ꯑꯗꯩ ꯃꯥꯗꯤ ꯍꯧꯔꯛꯄꯅꯤꯅꯀꯣ ꯑꯗꯥ ꯃꯩꯗꯣ ꯊꯥꯗꯣꯛꯑꯝꯕ ꯌꯥꯕ ꯅꯠꯇꯕꯅꯤꯅ ꯃꯥꯗꯤ ꯑꯗꯨꯝ ꯐꯝꯃꯒ ꯂꯣꯏꯗ꯭ꯔꯤꯕꯣ ꯐꯝꯗꯣꯏꯅꯦꯕ ꯈꯪꯕ꯭ꯔꯥ ꯑꯗꯨꯅ ꯑꯩꯈꯣꯏꯅ ꯑꯃꯨꯛ ꯍꯧꯒꯠꯂꯒ ꯑꯁꯋꯥꯏꯐꯥꯎ ꯆꯠꯂꯨꯒꯦ ꯑꯗꯩ ꯉꯥꯛꯇꯪ ꯉꯥꯏꯍꯥꯛꯇꯪ ꯋꯥꯔꯦ ꯐꯃꯨꯡꯗ ꯉꯥꯏꯍꯥꯛꯇꯪ ꯂꯣꯡꯊꯣꯛꯀꯦ ꯍꯥꯏꯔꯒꯁꯨ ꯌꯥꯏꯑꯕ ꯃꯥꯗꯤ ꯑꯗꯨ ꯌꯥꯕ ꯅꯠꯇꯕꯅꯤꯅꯅꯦ ꯃꯥꯅ ꯍꯦꯟꯅ ꯌꯥꯝ ꯊꯤꯅ ꯋꯥꯕꯗꯣ ꯑꯣꯏꯕ ꯑꯩꯈꯣꯏ ꯃꯌꯥꯝꯗꯒꯤ ꯑꯗꯣ ꯊꯕꯛꯁꯦ ꯂꯩꯇ꯭ꯔꯥꯒꯁꯨ ꯋꯥꯏ ꯂꯩꯔꯒꯁꯨ ꯋꯥꯏ ꯇꯧꯔꯤꯁꯦ
ꯃꯥꯅ ꯆꯨꯝꯃꯦ ꯑꯗꯨꯁꯨ ꯍꯌꯦꯡꯁꯦ ꯑꯩꯈꯣꯏꯒꯤ ꯇꯣꯇꯤ ꯇꯥꯔꯛꯄ ꯅꯨꯃꯤꯠ ꯑꯣꯏꯕꯁꯨ ꯌꯥꯏ ꯚꯥꯞꯇꯥꯗ‌꯭ꯔ‌ꯦ ꯑꯩ ꯅꯍꯥꯟ ꯇꯥꯈꯤꯕꯗꯨ ꯀꯩ ꯉꯁꯤꯒ ꯅꯨꯃꯤꯠ ꯀꯌꯥꯅꯤ ꯁꯨꯔꯕꯅꯣ ꯈꯪꯗꯦ ꯑꯗꯣ ꯍꯌꯦꯡ ꯍꯥꯡꯆꯤꯠꯀ ꯍꯌꯦꯡꯕꯨꯗꯤ ꯑꯩꯈꯣꯏ ꯍꯜꯂꯛꯑꯀꯥꯟꯗ ꯆꯠꯂꯀꯥꯟꯗꯅꯦ ꯑꯗꯨꯒꯤ ꯇꯥꯏꯃꯤꯡꯒ ꯍꯜꯂꯛꯑ ꯃꯇꯨꯡ ꯑꯣꯏꯅ ꯎꯁꯣꯞ ꯆꯠꯂꯨꯨꯔ ꯃꯇꯨꯡꯗ ꯀꯔꯤꯁꯦ ꯐꯩꯖꯣꯝꯁꯨ ꯈꯣꯡꯒꯥꯎꯔꯤꯁꯨ ꯃꯌꯥꯝ ꯂꯩꯔꯦ ꯑꯗꯨꯗ ꯁꯨꯗꯣꯛꯇꯥꯔꯦ
ꯌꯥꯏꯌꯦ ꯌꯥꯏꯌꯦ ꯁꯪꯉꯉꯥꯏꯗꯅꯦ ꯇꯧꯍꯧꯒꯗꯕꯅꯤ ꯊꯕꯛ ꯇꯧꯕ ꯍꯥꯏꯁꯦ ꯑꯗꯨ ꯁꯪꯉꯤꯀꯥꯟꯗꯨꯗ ꯄꯣꯊꯥ ꯍꯧꯒꯦꯅ ꯇꯧꯔꯒꯗꯤ ꯊꯕꯛ ꯑꯝꯇ ꯀꯣꯟꯅꯗꯕꯅꯦ ꯍꯥꯏꯕ꯫ ꯆꯍꯤ ꯌꯥꯝꯃꯒ ꯊꯕꯛ ꯌꯥꯝꯃꯦ ꯍꯥꯏꯗꯣ ꯑꯍꯜ ꯂꯃꯟꯅ ꯍꯥꯏꯔꯝꯃꯤꯕ ꯄꯥꯎꯔꯧꯁꯦ ꯌꯥꯝ ꯊꯤꯅ ꯆꯨꯝꯈ꯭ꯔꯖꯥꯠꯅꯤ꯫
ꯎꯝ꯫
ꯑꯗꯨꯅ ꯉꯍꯋꯥꯏ ꯑꯉꯥꯡ ꯑꯣꯏꯔꯤꯉꯩꯗ ꯑꯩꯈꯣꯏꯅꯒ ꯄꯛꯅꯨꯡꯕ ꯅꯨꯡꯉꯥꯏꯕ ꯃꯌꯥꯝꯗꯣ ꯍꯧꯖꯤꯛꯇꯤ ꯑꯃꯨꯛ ꯌꯥꯗ꯭ꯔꯦ ꯉꯣꯏ ꯆꯍꯤꯁꯤ ꯌꯥꯝꯃꯛꯑꯕꯅꯤꯅ ꯊꯕꯛꯁꯦ ꯅꯣꯡꯃ ꯅꯣꯡꯃꯩ ꯍꯥꯞ ꯀꯠꯂꯛꯑꯒ ꯑꯗꯨꯝ ꯇꯧꯔꯤꯁꯤꯅꯤ꯫
ꯃꯥꯅꯦ ꯑꯗꯣ ꯉꯔꯥꯡꯗꯤ ꯅꯨꯃꯤꯗꯥꯡ ꯋꯥꯏꯔꯝ ꯁꯥꯖꯦꯜ ꯇꯧꯕ꯭ꯔꯥ ꯇꯧꯗꯕ꯭ꯔꯣ꯫
ꯑꯩ ꯉꯔꯥꯡꯗꯤ ꯇꯧꯗ꯭ꯔꯦ ꯉꯔꯥꯡꯗꯤ ꯃꯇꯝ ꯁꯨꯐꯪ ꯐꯪꯈꯤꯗ꯭ꯔꯦꯕ꯫ ꯊꯕꯛꯇꯣ ꯑꯗꯨꯝ ꯇꯧꯔ ꯂꯩꯈꯤꯕꯒꯤꯀꯣ ꯃꯇꯝꯗꯨ ꯂꯩꯇ꯭ꯔꯦꯕ꯫ ꯈꯣꯏꯒꯤ ꯎꯝ ꯑꯩꯈꯣꯏꯅ ꯅꯨꯡꯇꯤꯒꯤ ꯍꯧꯔꯤꯕ ꯆꯥꯡꯁꯤꯗꯒꯤ ꯑꯃꯨꯛ ꯑꯇꯣꯞꯄ ꯃꯤꯒꯤ ꯎꯝ ꯃꯣꯏꯒꯤꯁꯨ ꯄꯣꯠ ꯄꯤꯕꯤꯌꯣꯅ ꯑꯃꯨꯛ ꯍꯥꯏꯔꯛ ꯍꯥꯏꯔꯛꯄ ꯍꯥꯏꯇꯥꯔꯦꯀꯣ ꯑꯗꯨꯗꯨꯅ ꯊꯕꯛꯇꯣ ꯉꯔꯥꯡꯗꯤ ꯑꯩꯈꯣꯏ ꯄꯨꯡ ꯇꯔꯥꯃꯥꯊꯣꯏ ꯑꯗꯨꯋꯥꯏꯗ ꯂꯣꯏꯔꯦ ꯅꯨꯡꯗꯥꯡꯒꯤ꯫ ꯑꯗꯨꯗꯨꯅ ꯑꯩ ꯁꯥꯖꯦꯜ ꯇꯧꯕꯩ ꯃꯇꯝꯗꯣ ꯐꯪꯗ꯭ꯔꯦꯕ꯫ ꯇꯨꯝꯕꯗꯗꯤ ꯑꯩꯈꯣꯏ ꯕꯥꯔꯣ ꯃꯈꯥꯏ ꯑꯗꯨꯃꯥꯏꯅ ꯇꯥꯔꯦ ꯇꯨꯝꯕꯗ꯫ ꯎ ꯎꯝ ꯆꯨꯝꯃꯦ ꯕꯥꯔꯣ ꯃꯈꯥꯏ ꯑꯗꯨꯥꯏꯅ ꯇꯥꯔꯦ ꯇꯨꯝꯕꯗ꯫ ꯑꯗ ꯉꯁꯥꯏ ꯑꯃꯨꯛ ꯉꯟꯇꯥꯅ ꯍꯧꯒꯠꯂꯦ꯫ ꯂꯥꯏ ꯈꯣꯏꯔꯝ ꯆꯠꯄꯒꯤ ꯑꯗꯨꯗꯨꯅ ꯇꯨꯝꯁꯤꯠꯀ ꯐꯥ ꯄꯣꯟꯇ꯭ꯔꯦꯗ ꯇꯨꯝꯃꯤ ꯇꯨꯝꯃꯤꯅꯦ ꯇꯧꯔꯤꯁꯦ꯫
ꯑꯁ ꯈꯪꯗꯦ ꯑꯗꯣ ꯊꯨꯝꯁꯤꯠ ꯐꯥꯗꯕꯗꯤ ꯅꯨꯡꯊꯤꯟꯒꯗꯤ ꯇꯨꯝꯅꯤꯡꯕ ꯐꯥꯎꯔꯛꯑꯣꯏꯗ꯭ꯔꯥ ꯊꯕꯛ ꯇꯧꯔꯤꯉꯩꯗ꯫
ꯇꯨꯝꯅꯤꯡꯕ ꯐꯥꯎꯋꯤ ꯑꯗꯨꯕꯨ ꯀꯩꯗꯤ ꯎꯄꯥꯏ ꯂꯩ ꯊꯕꯛꯁꯤꯅ ꯌꯥꯗꯕꯅꯤꯅ꯫ ꯐꯔꯦ ꯑꯩ ꯊꯝꯈꯤꯒꯦꯀꯣ꯫
ꯍꯣꯏ ꯍꯣꯏ꯫